ꯍꯜꯂꯣ
ꯍꯜꯂꯣ
ꯍꯜꯂꯣ
ꯆꯥꯛ ꯆꯥꯔꯕꯣ
ꯆꯥꯛ ꯆꯥꯔ°
ꯀꯔꯤ ꯍꯦꯟꯖꯥꯡ
ꯀꯩꯗꯧꯔꯤꯒꯦ
ꯀꯩꯁꯨ ꯇꯧꯗꯦꯗ ꯁꯨꯝ ꯆꯥꯛ ꯆꯥ ꯆꯥꯛ ꯆꯥꯊꯣꯛꯑꯒ ꯑꯗꯨꯝ ꯂꯩ
ꯀꯔꯤ ꯃꯊꯦꯜ ꯆꯥꯕꯅꯣ ꯉꯁꯤꯗꯤ
ꯉꯁꯤꯗꯤ ꯆꯤꯛꯀꯟ ꯆꯥꯏ ꯅꯪꯗꯤ
ꯀꯔꯤꯕꯥ
ꯆꯤꯛꯀꯟ ꯆꯥꯏꯑꯕ ꯅꯪꯗꯤ
ꯃꯤ ꯃꯆꯥꯥꯗꯤ ꯑꯍꯥꯎ ꯑꯍꯥꯎꯕ ꯆꯥꯏꯅꯦ
ꯑꯍꯥꯎꯕ ꯖꯤꯗꯤ ꯅꯣꯡ ꯐꯥꯗꯣꯛ ꯈꯛꯇꯅꯤ ꯀꯩꯅꯣ
ꯑꯍꯥꯎꯕ ꯆꯥꯏꯌꯦꯅꯦ ꯑꯩꯗꯤ ꯕꯤꯟꯁꯒ ꯀꯣꯕꯤ ꯆꯥꯏ
ꯑꯗꯣ ꯅꯣꯏꯗꯗꯤ ꯁꯥꯗ꯭ꯔꯣ
ꯍꯥ
ꯁꯥꯗ꯭ꯔꯣ ꯅꯣꯏꯗ
ꯑꯁ ꯍꯧꯖꯤꯗꯤ ꯁꯥꯏ ꯐꯖꯅ꯫
ꯌꯥꯝ ꯁꯥꯏ ꯈꯣꯏ‌ ꯂꯩꯕꯝꯗꯁꯨ꯫
ꯅꯣꯏꯔꯨꯝꯗꯁꯨ ꯁꯥꯕ꯭ꯔꯣ꯫
ꯁꯥꯏ ꯌꯥꯝ ꯁꯥꯏ ꯅꯨꯡꯁꯥꯗꯤ ꯌꯥꯝ ꯅꯨꯡꯁꯥꯗꯤ ꯊꯣꯛꯇꯕ ꯑꯗꯨꯕꯨ ꯑꯗꯨꯝ ꯁꯥ
ꯍꯥ
ꯅꯨꯡꯁꯥꯗꯤ ꯌꯥꯝ ꯊꯣꯛꯇꯦꯕ ꯑꯗꯨ ꯑꯣꯏꯔꯁꯨ ꯁꯥꯏꯌꯦꯕ꯫
ꯑꯥ ꯍꯥꯏꯕꯗꯤ ꯅꯪ ꯑꯥꯎꯠ ꯑꯣꯐ ꯃꯅꯤꯄꯨꯔꯗ ꯂꯩꯕ꯭ꯔꯥ ꯍꯥꯏꯕꯅꯤꯗ꯫
ꯍꯣꯏ
ꯑꯣ ꯀꯔꯤ ꯊꯕꯛ ꯇꯧꯒꯦ
ꯇꯝꯄꯥꯛꯇ ꯑꯗꯨꯝ ꯂꯩꯌꯦꯗ ꯑꯩꯍꯥꯛꯇꯤ
ꯍꯥ
ꯇꯝꯄꯥꯛꯇ ꯂꯩꯌꯦ
ꯑꯣ ꯑꯆꯥ ꯆꯥ ꯆꯥ ꯆꯥ ꯀꯅꯥ ꯀꯅꯥ ꯂꯩꯒꯦ꯫
ꯕꯤ ꯊꯕꯛ ꯁꯨꯔꯤ
ꯅ ꯀꯅ ꯂꯩꯒꯦ ꯅꯣꯏꯗꯤ꯫
ꯑꯩꯈꯣꯏꯗꯤ ꯐꯦꯃꯂꯤ ꯂꯩꯕꯅꯦ ꯑꯩꯈꯣꯏ ꯊꯕꯛ ꯁꯨꯕꯅꯤꯅꯀꯣ
ꯑꯣ
ꯑꯩꯅ ꯑꯉꯥꯡ ꯁꯤꯟꯅꯔꯒ ꯗꯨꯝ ꯌꯨꯝꯗ ꯂꯩꯕ ꯌꯨꯝ ꯁꯦꯟꯅꯔꯒ ꯂꯩꯕ꯫
ꯑꯣ ꯑꯆꯥ ꯆꯥꯆꯥꯆꯥ
ꯑꯗꯨ ꯅꯪꯗꯤ ꯀꯔꯤ ꯀꯔꯤ ꯍꯣꯠꯅꯔꯤꯒꯦ꯫
ꯑꯩꯗꯤ ꯖꯣꯕ ꯑꯦꯁꯄꯤꯔꯦꯟꯅꯤ꯫
ꯑꯣ ꯐꯩꯅꯦ
ꯖꯣꯕ ꯑꯦꯁꯄꯤꯔꯦꯟ ꯂꯥꯏꯛ ꯒꯣꯔꯃꯦꯟꯒꯤ ꯑꯦꯛꯖꯝ ꯊꯥꯕ ꯑꯗꯨꯒꯤ ꯑꯦꯁꯄꯤꯔꯦꯟꯅꯤ ꯍꯥꯏꯗꯤ ꯑꯗꯨꯒꯤ ꯅꯌ꯭ꯨ ꯅꯌ꯭ꯨ ꯖꯣꯕ ꯑꯦꯁꯄꯤꯔꯦꯟꯁ ꯍꯥꯏꯕ ꯇꯥꯔꯦ꯫ ꯎꯝ ꯎꯝꯉꯥ ꯍꯥꯏꯕ ꯍꯥꯏꯔꯣꯗꯣ ꯍꯥꯏꯕ ꯍꯥꯏꯔꯣ ꯍꯥꯏꯔꯗꯤꯀꯣ ꯫ ꯅꯪꯗꯤ ꯀꯔꯤ ꯍꯣꯠꯅꯔꯤꯒꯦ꯫
ꯍꯥꯥ
ꯀꯔꯤ ꯍꯣꯠꯅꯔꯒ ꯂꯩꯕꯅꯣ ꯅꯪꯗꯤ꯫
ꯑꯁ ꯀꯩꯁꯨ ꯍꯣꯠꯅꯗ꯭ꯔꯦꯗ ꯑꯩꯗꯤ ꯌꯨꯝꯗ ꯂꯩꯔꯒ ꯗꯨꯝ ꯌꯨꯝ ꯁꯥꯡꯕ ꯑꯉꯥꯡꯁꯤꯡ ꯕ ꯑꯩꯒꯤ ꯊꯕꯛꯅꯤ
ꯎꯝ ꯑꯣ ꯎꯝ ꯎꯝ ꯁꯥ ꯁꯥ ꯁꯥ
ꯑꯩꯈꯣꯏ ꯅꯨꯄꯥꯒꯤ ꯁꯦꯕꯥ ꯇꯧꯕꯥ ꯕꯥ ꯑꯗꯨ ꯑꯗꯨꯃꯉꯥꯏ ꯅꯨꯄꯤ ꯑꯩꯈꯣꯏꯗꯤ
ꯑꯥ
ꯇꯥꯗ꯭ꯔꯣ ꯑꯩꯅ ꯍꯥꯏꯁꯦ
ꯎꯝ ꯅꯗꯦ ꯅꯪꯒꯤ ꯃꯈꯣꯟꯗꯣ ꯌꯥꯝ ꯂꯣꯑꯣꯏꯅꯦ ꯀꯔꯤ ꯇꯧꯖꯥꯥꯠꯅꯣꯅꯦ꯫
ꯗꯨꯅꯦ ꯑꯩ ꯑꯩꯒꯤ ꯐꯣꯟ ꯀꯩꯅꯣ ꯇꯧꯕ ꯑꯩꯒꯤ ꯐꯣꯟꯁꯦ ꯈꯔ ꯅꯨꯡꯉꯥꯏꯗꯕꯀꯣ꯫
ꯑꯣ ꯑꯆꯥ ꯆꯥ ꯆꯥ ꯏꯌꯥꯔꯄꯤꯁꯀꯨꯝꯕꯗꯤ ꯌꯨꯁ ꯇꯧꯕ꯭ꯔꯣ꯫
ꯎꯝ ꯏꯌꯥꯔꯄꯤꯁ ꯌꯥꯗꯦ ꯏꯌꯥꯔꯄꯤꯁ ꯍꯥꯞ ꯍꯥꯞꯇꯦ꯫
ꯍꯥꯞꯄ ꯌꯥꯗꯦꯕ
ꯑꯣꯏ
ꯑꯣ ꯑꯗꯨꯒꯤ ꯑꯗꯨꯒꯤꯔꯅ ꯈꯟꯕ ꯑꯥꯏꯗꯤ ꯅꯪꯒꯤꯗꯣ ꯈꯔ ꯃꯈꯣꯟꯗꯣ ꯑꯃ ꯃꯔꯥꯗꯤ ꯈꯔ ꯁꯤꯡꯕ ꯑꯃ ꯃꯔꯥꯗꯤ ꯈꯔ ꯂꯣ ꯑꯣꯏꯕꯒꯨꯝ ꯇꯧꯕꯀꯣ ꯎꯝ ꯕꯦꯂꯦꯟꯁꯇꯣ ꯂꯩꯇꯕ
ꯑꯩ ꯏꯁꯄꯤꯀꯔꯁꯦ ꯈꯔ ꯅꯨꯡꯉꯥꯏꯇꯕ ꯑꯗꯨꯒꯤꯅꯦ
ꯎꯝ
ꯑꯗꯨꯒꯤ ꯁꯤꯗꯤ ꯂꯦꯜꯂꯅꯤ
ꯀꯔꯤ ꯑꯕ
ꯉꯁꯤꯗꯤ ꯀꯔꯤ ꯊꯕꯛ ꯀꯔꯤ ꯀꯔꯤ ꯇꯧꯔꯒ ꯂꯦꯜꯂꯅꯤ ꯉꯁꯤꯒꯤ ꯅꯨꯃꯤꯠꯁꯦ ꯍꯣꯏ
ꯑꯁ ꯉꯁꯤꯗꯤ ꯂꯩ ꯌꯨꯝꯗ ꯑꯗꯨꯝ ꯂꯩꯒꯗꯧ ꯃꯥꯜꯂꯦ ꯍꯣꯔꯦꯟ ꯏꯚꯤꯅꯤꯡꯗ ꯊꯕꯛ ꯈꯔ ꯇꯧꯕꯁꯨ ꯌꯥꯗꯕ ꯍꯧꯖꯤꯛꯇꯤ ꯁꯥꯏꯅꯦ
ꯂꯥꯏꯕ꯭ꯔꯦꯔꯤꯗ ꯂꯥꯏꯕ꯭ꯔꯦꯔꯤꯗ ꯆꯠꯒꯦ ꯇꯧꯕꯅꯦ ꯑꯗꯨ ꯁꯥꯏꯌꯦꯕꯀꯣ ꯑꯗꯨꯒꯤ ꯗ꯭ꯔꯦꯁ ꯌꯥꯎꯗꯦꯕ ꯍꯧꯖꯤꯛꯁꯦ
ꯏꯃꯥ ꯕꯕꯥꯗꯤ ꯀꯩ ꯊꯕꯛ ꯁꯨꯏ
ꯍꯥꯥ
ꯍ ꯕꯕꯥꯗꯤ ꯄ꯭ꯔꯦ
ꯑꯩꯈꯣꯏ ꯕꯕꯥ ꯃꯥꯗꯤ ꯕꯖꯦꯠ ꯆꯠꯈ꯭ꯔꯦ ꯑꯗꯨꯒ ꯍꯂꯥꯛꯗ꯭ꯔꯤꯌꯦ
ꯌꯥꯝ ꯅꯨꯡꯉꯥꯏꯅ ꯂꯩꯥꯏ ꯃꯥꯅꯦ
ꯅꯨꯡꯉꯥꯏ ꯌꯥꯝ ꯅꯨꯡꯉꯥꯏꯕꯗꯤ ꯅꯇꯦꯗ ꯁꯨꯝ ꯂꯩꯕꯅꯤꯗ ꯑꯩꯈꯣꯏꯗꯤ
ꯅꯄꯣꯛꯅꯤꯡꯉꯦ
ꯑꯥ
ꯅꯪꯒ ꯄꯣꯛꯃꯤꯟꯅꯕꯁꯦ
ꯑꯥ
ꯅꯪꯒꯤ ꯅꯪꯒꯤ ꯁꯤꯕ꯭ꯂꯤꯡꯁ ꯀꯌꯥ ꯂꯩꯒꯦꯕ
ꯑꯩꯈꯣꯏꯗꯤ ꯌꯥꯝꯃꯦ ꯁꯤꯛꯁ ꯕ꯭ꯔꯥꯗꯔ ꯂꯩꯌꯦꯀꯣ ꯇꯥꯕ꯭ꯔꯣ
ꯇꯥꯏ ꯇꯥꯏ
ꯁꯤꯛꯁ ꯕ꯭ꯔꯥꯗꯔ ꯂꯩꯑꯦ ꯑꯗꯨꯒ ꯅꯨꯄꯤ ꯑꯅꯤ ꯂꯩꯌꯦ
ꯑꯩꯈꯣꯏ ꯑꯩꯈꯣꯏꯒꯤꯅ ꯑ ꯅꯨꯄꯤꯅ ꯃꯔꯤ ꯅꯨꯄꯥꯅ ꯃꯔꯤ
ꯅꯪ ꯌꯧ ꯌꯥꯎꯕ꯭ꯔꯣ ꯌꯥꯎꯗꯕ꯭ꯔꯣ ꯅꯨꯄꯤꯗ ꯃꯔꯤ ꯍꯥꯏꯕꯗꯣ
ꯑꯩꯈꯣꯏꯗꯤ ꯑꯩꯈꯣꯏꯁꯨ ꯅꯨꯄꯤ ꯃꯔꯤꯅꯦ ꯅꯨꯄꯥ ꯃꯔꯤꯅꯦ ꯃꯌꯨꯝ ꯂꯣꯞ ꯄꯥꯟꯅꯈ꯭ꯔꯦꯗ ꯍꯧꯖꯤꯛꯇꯤ
ꯅꯨꯄꯤ ꯃꯔꯤ ꯍꯥꯏꯕꯗꯣ ꯅꯪ ꯌꯨ ꯑꯗꯨꯗ ꯌꯥꯎꯈ꯭ꯔꯕꯣ
ꯍꯣꯏ ꯑꯗꯨꯗ ꯌꯥꯎꯔꯕꯅꯦ ꯑꯩꯁꯨ
ꯑꯣ ꯑꯆꯥ ꯑꯆꯥꯆꯥꯆꯥ ꯑꯗꯨꯗꯤ ꯅꯣꯏꯒꯤꯗꯤ ꯆꯞ ꯇꯥꯔꯦꯅꯦ ꯅꯨꯄꯤꯁꯨ ꯃꯔꯤ ꯅꯨꯄꯥꯁꯨ ꯃꯔꯤ ꯅꯪ ꯅꯪꯗꯤ ꯄꯣꯖꯤꯁꯟ ꯀꯌꯥꯗ ꯂꯩꯕꯅꯣ
ꯑꯩꯅ ꯑꯥ ꯑꯩꯅ ꯁꯤꯛꯁꯇ ꯍꯥꯏꯕ ꯇꯥꯔꯦ
ꯁꯤꯛꯁꯗ ꯂꯩꯕ ꯑꯍꯟꯗꯒꯤꯔꯣ ꯑꯉꯥꯡꯗꯒꯤꯔꯣ ꯑꯗꫭ
ꯑꯍꯟꯗꯒꯤ
ꯑꯍꯟꯗꯒꯤ
ꯑ ꯑꯩꯒꯤ ꯏꯆꯦ ꯏꯆꯦ ꯈ꯭ꯋꯥꯏꯗꯒꯤ ꯑꯍꯟ ꯑꯣꯏꯕꯁꯤ ꯏꯆꯦꯅꯦꯕꯀꯣ
ꯎꯝ
ꯅꫭꯏ ꯏꯆꯦꯒ ꯏꯕꯥꯅꯤꯒꯤ ꯃꯔꯛꯁꯦ ꯅꯨꯄꯥ ꯃꯉꯥ ꯄꯣꯛꯑꯦꯕ ꯈꯪꯕ꯭ꯔꯥ
ꯈꯪꯉꯦ ꯍꯣꯏ
ꯅꯨꯄꯥ ꯈ꯭ꯋꯥꯏꯗꯒꯤ ꯍꯧꯖꯤꯛꯇꯤ ꯈ꯭ꯋꯥꯏꯗꯒꯤ ꯑꯍꯟꯗꯣ ꯃꯥ ꯂꯩꯈꯤꯗ꯭ꯔꯦ ꯍꯧꯖꯤꯛꯇꯤ
ꯅꯨꯄꯥꯔꯣ
ꯍꯣꯏ ꯑꯗꯣ ꯍꯧꯖꯤꯛ ꯃꯔꯤ ꯂꯩꯌꯦꯕ
ꯑꯣ
ꯑꯗꯨꯒ ꯅꯨꯄꯥ ꯃꯉꯥ ꯄꯣꯛꯄ ꯃꯇꯨꯡꯗ ꯑꯩꯕꯨ ꯑꯃꯨꯛ ꯄꯣꯛꯄꯅꯦꯕ
ꯑꯣ ꯑ ꯑꯗꯨꯗꯒꯤꯗꯤ ꯅꯨꯄꯤ ꯈꯛꯇ ꯌꯧꯕ ꯂꯥꯛꯄ
ꯍꯣꯏ ꯅꯨꯄꯤ ꯑꯩ ꯑꯩꯒꯤ ꯃꯈꯥꯥꯗ ꯅꯨꯄꯤ ꯂꯩ
ꯑꯣ ꯀꯔꯤ ꯀꯔꯤ ꯊꯕꯛ ꯇꯧꯔꯤꯒꯦ ꯃꯣꯏꯗꯤ
ꯃꯣꯏ ꯃꯤ ꯈꯔꯅꯗꯤ ꯑꯗꯨꯝ ꯌꯨꯝ ꯂꯣꯏꯅ ꯄꯥꯟꯅꯈ꯭ꯔꯦꯕꯀꯣ
ꯎꯝ
ꯑꯇꯣꯟꯕꯤꯗꯨꯗꯤ ꯃꯥ ꯀ꯭ꯂꯥꯁ ꯕꯤ ꯑꯦ ꯂꯣꯏꯔꯒ ꯃꯥ ꯊꯕꯛ ꯊꯤꯐꯝꯁꯨ ꯈꯪꯗꯕꯤꯅꯤ ꯑꯗꯨꯝ ꯍꯧꯖꯤꯛꯇꯤ ꯃꯤꯒꯤ ꯌꯨꯝꯗ ꯥ ꯑꯉꯥꯡꯗꯣ ꯇꯨꯏꯁꯟ ꯂꯧꯕ ꯑꯣꯏꯅ ꯂꯩ
ꯎꯝ ꯅꯣꯏ ꯃꯃꯥ ꯕꯕꯥ ꯈꯣꯏꯗꯤ ꯀꯔꯤ ꯊꯕꯛ ꯇꯧꯒꯦ
ꯀꯔꯤ ꯍꯥꯏꯕ
ꯅꯣꯏꯒꯤ ꯕꯕꯥ ꯃꯃꯥ ꯍꯣꯏꯗꯤ ꯀꯔꯤ ꯊꯕꯛ
ꯑꯣ ꯑꯩꯈꯣꯏ ꯐꯥꯝꯃꯔꯅꯤꯗ
ꯐꯥꯝꯃꯔꯅꯤꯕ
ꯍꯣꯏ
ꯑꯅꯤꯃꯛ
ꯍꯣꯏ ꯑꯅꯤꯃꯛ ꯈꯨꯟꯗ ꯂꯩꯥꯔꯒ ꯂꯥꯏ ꯈꯧꯔꯝꯕꯅ ꯕꯕꯥꯗꯣ ꯕꯤꯖꯟ ꯑꯣꯏꯕꯒꯤꯀꯣ
ꯕꯤꯖꯟ
ꯍꯣꯏ ꯑꯗꯨ ꯑꯣꯏꯕꯒꯤ
ꯕꯤꯖꯟ ꯍꯥꯏꯕꯗꯨ ꯈ꯭ꯔꯤꯁꯇꯦꯟꯒꯤꯔꯣ
ꯂꯥꯏ ꯈꯨꯔꯨꯝꯕ ꯆꯠꯄ
ꯑꯣ ꯆ ꯑꯗꯨꯒꯨꯝꯕ ꯃꯤꯅꯤꯕ
ꯐꯔꯦꯅꯦ ꯑꯗꯨꯗꯤ ꯌꯥꯝ ꯐꯔꯦꯅꯦ
ꯀꯔꯤꯍꯥꯏꯕ꯫
ꯄꯨꯟꯁꯤꯁꯦ ꯁꯨꯃꯥꯏꯅ ꯍꯤꯡꯉꯣꯅ ꯇꯝꯗꯕꯖꯥꯠꯅꯦꯕ꯫
ꯎꯝ ꯃꯥꯅꯦ ꯃꯥꯅꯦ ꯃꯥꯅꯦ꯫
ꯑꯗꯨ
ꯀꯔꯤ ꯊꯕꯛ ꯇꯧꯒꯦꯔꯣ ꯉꯁꯤꯗꯤ꯫
ꯀꯩꯁꯨ ꯇꯧꯔꯔꯣꯏꯗ ꯌꯨꯝꯕ ꯑꯗꯨꯝ ꯂꯩꯌꯦ ꯑꯉꯥꯡ ꯁ꯭ꯀꯨꯜ ꯆꯠꯈ꯭ꯔꯦ ꯑꯇꯣꯟꯕꯤꯗ ꯁꯪꯅꯔꯒ ꯑꯗꯨꯝ꯫
ꯑꯣ꯫
ꯏꯆꯥꯅꯨꯄꯤ ꯑꯅꯤꯁꯨ ꯁ꯭ꯀꯨꯜ ꯆꯈ꯭ꯔꯦ ꯑꯁꯤ ꯑꯅꯤꯗꯣ꯫
ꯎꯝ꯫
ꯆꯠꯈꯔꯕ꯫
ꯑꯗꯨꯗꯤ ꯋꯥꯔꯤ ꯐꯖꯅ ꯁꯥꯕ ꯌꯥꯔꯅꯤꯗꯅ꯫
ꯍꯧꯖꯤꯛꯅ ꯑꯉꯥꯡ ꯀꯥꯟꯗ ꯑꯉꯥꯡ ꯇꯨꯝꯃꯤ ꯀꯥꯟꯗ ꯂꯥꯡ
ꯆꯠꯄ ꯍꯥꯏꯌꯣ꯫